ꯑꯣ
ꯍꯂꯣ
ꯎꯝ
ꯇꯥꯔꯔꯤꯕ꯭ꯔꯣ ꯅꯨꯡꯉꯥꯏꯔꯤꯕ꯭ꯔꯣ ꯎ
ꯅꯨꯡꯉꯥꯏꯔꯦ
ꯁꯥꯔꯔꯕꯣ
ꯆ ꯑꯗꯨꯔꯤ
ꯇꯀ
ꯎꯝ ꯊꯦꯡꯉ ꯅꯪꯗꯤ
ꯆꯔꯦ ꯑꯩꯗꯤ ꯆꯥꯔꯦ
ꯐ ꯐ ꯀꯩꯗꯧꯔꯝꯃꯤꯅꯣ
ꯍꯧꯖꯤꯛꯇꯗꯤ ꯁꯨꯝ ꯂꯩꯩꯌꯦ ꯐꯝꯃꯤꯌꯦ
ꯎꯝ ꯂꯦꯞꯄꯨ ꯌꯥꯗ꯭ꯔꯣ
ꯂꯦꯕꯣ ꯍꯧꯖꯤꯛ ꯐꯝꯕꯅꯦ ꯂꯦꯞꯄ ꯋꯥꯔꯦ ꯑꯗꯨꯒꯤ ꯐꯝꯃꯤꯅꯦ ꯆꯦꯟꯕꯗꯤ ꯉꯝꯗꯦ
ꯀꯩꯒꯤ
ꯑꯗꯨ ꯑꯩꯒꯤ ꯇꯝꯃꯝꯗꯤ ꯆꯦꯅꯤꯡꯉꯥꯏ
ꯎꯝ ꯆꯖꯗꯦꯗ
ꯇꯝꯃꯝꯗ꯭ꯔꯦ
ꯂꯥꯏꯕꯛ ꯍꯥꯏꯌꯨ ꯂꯩꯕꯥꯛ ꯂꯩꯕꯥꯛꯁꯤ ꯎꯝ ꯑꯣ ꯐꯔꯤꯁꯨꯉ
ꯈꯨꯨꯁꯤꯅꯤ
ꯍꯣꯏ ꯍꯣꯏ ꯅꯪꯒꯁꯤ ꯅꯪꯉꯁꯤ
ꯈꯨꯁꯤ
ꯎꯝ ꯇꯧꯖꯣ ꯇꯧꯖꯣ ꯆꯒꯂꯃꯤꯍꯦ
ꯆꯂꯣ
ꯈꯂꯑꯣ
ꯉꯝꯖꯔꯔꯦ ꯑꯗꯨꯗꯤ
ꯌꯦ ꯑꯗꯨ ꯄꯥꯎ ꯇꯜꯂꯗꯤ ꯅꯪ ꯍꯌꯦꯡꯋꯥ ꯀꯃꯥꯏ ꯌꯨꯝ ꯄꯥꯟꯒꯅꯤ
ꯌꯨꯝ ꯄꯥꯝꯗꯨꯒ ꯆꯥꯛꯁꯤꯤꯜꯂꯛꯄꯗꯨꯒ ꯇꯣꯉꯥꯟꯜꯂꯤꯗꯅꯤ
ꯅꯪ ꯍꯌꯦꯡꯋꯥꯏ ꯁꯣꯏꯗꯅ ꯌꯥꯝꯝꯗꯅꯒ ꯑꯩꯉꯣꯟꯗꯒ ꯄꯥꯜꯂꯛꯑꯗꯤ ꯅꯪ
ꯅꯪꯉꯣꯟꯗ ꯄꯥꯜꯂꯛꯑꯗꯤ ꯂꯥꯛꯑꯦꯗꯅ ꯑꯗꯨꯗꯗꯤ ꯊꯤꯟꯑꯦ ꯍꯣꯏ ꯑꯗꯨꯗꯗꯤ ꯊꯤꯜ ꯂꯥꯛꯄ ꯌꯥꯏ ꯁꯤꯗꯤ ꯌꯥꯝ ꯂꯥꯞꯄꯦꯅ ꯀꯃꯥꯏꯅ ꯆꯠꯇꯣꯏꯕ ꯆꯠꯂꯤꯉꯩꯗ ꯃ ꯅꯤ
ꯑꯁ ꯆꯂ ꯋꯥ ꯑꯗꯨꯗꯤ
ꯑꯗꯨꯗꯤ ꯅꯪ ꯑꯩꯕꯨ ꯋꯥꯍꯟꯒꯦ ꯇꯧꯕꯅꯦ ꯋꯥꯍꯟꯒꯦꯅ ꯅꯪꯅ ꯇꯧꯋꯏꯅꯦ
ꯑꯣ ꯋꯥꯔꯤꯗꯅ
ꯑꯣ ꯄꯨꯟꯁꯤ ꯑꯣ ꯄꯨꯟꯁꯤ ꯍꯥꯏꯔ ꯆꯥꯛꯗꯤ ꯐꯅ ꯣꯔꯒ ꯆ ꯇ
ꯉ ꯉꯥꯎ ꯑꯗꯨꯉꯥꯏꯅꯀꯣ ꯌꯦꯉꯥꯏ
ꯂꯥꯛꯇꯏꯅꯦ
ꯐꯩꯅꯦ ꯐꯩꯅꯦ ꯇꯔꯅꯦꯀ
ꯇꯥꯃꯣ ꯃꯆꯥ ꯀꯥꯏꯅ
ꯀꯥꯅꯥ ꯂꯩꯒ ꯍꯦ ꯑꯣ
ꯃꯤ ꯌꯥꯝꯝ ꯂꯩ
ꯀꯄꯗꯨꯗꯤ
ꯑ ꯑꯩ ꯀꯄ ꯍꯥꯏꯩꯗꯦ
ꯖꯤꯔꯨꯗ ꯍꯌꯦ ꯋꯥ ꯑꯩꯅ ꯐꯨꯔꯤꯔꯤꯅ ꯀꯝꯅꯤ ꯍꯦ
ꯇꯅꯤꯡꯅꯤ
ꯑꯦ
ꯅꯪ ꯐꯨꯗꯦꯗꯁꯨ ꯅꯪ ꯑꯩ ꯐꯨꯔꯗꯤ ꯑꯩꯁꯨ ꯅꯉꯣꯟꯗ ꯐꯨꯗꯣꯏꯅꯦ ꯑꯃꯨꯛ
ꯇ ꯑꯗꯨꯗꯤ ꯍꯦ ꯃꯗ꯭ꯔꯣ ꯍꯃꯟꯗꯦ ꯌꯥꯅꯦ
ꯍꯦꯟꯗꯦ ꯍꯦꯟꯗꯦ ꯅꯪ ꯑꯩ ꯐꯨꯗꯦ ꯑꯩꯁꯨ ꯅꯪ ꯐꯨꯕ ꯇꯥꯕꯅꯦ
ꯎꯝ ꯑꯗꯨꯗꯤ ꯌꯥꯗ꯭ꯔꯦ
ꯏꯁ ꯅꯪ ꯑꯩ ꯐꯨꯒꯦ ꯑꯩꯗꯤ ꯅꯪ ꯐꯨꯕ ꯌꯥꯔꯦ ꯍꯥꯏꯗꯤ ꯀꯥꯏꯗꯤ ꯌꯥꯗꯣꯏꯅꯣ
ꯑꯁ ꯂ
ꯉꯝꯖꯔꯔꯣꯏ ꯑꯗꯨ ꯃꯇꯥꯡꯗꯗꯤ
ꯉꯟꯗꯤ ꯑꯦ ꯍꯥꯃ ꯌꯥꯈꯤꯔꯣꯏꯍꯦ ꯀꯔꯤꯅꯣ
ꯑꯗꯨ ꯃꯇꯥꯡꯅꯗꯤ ꯑꯩꯉꯣꯟꯗ ꯅꯪ ꯐꯨꯅꯤ ꯅꯪꯉꯣꯟꯗꯗꯤ ꯑꯩ ꯐꯨꯅꯨ ꯍꯥꯏꯔꯗꯤ ꯈꯨꯠ ꯍꯥꯝꯈ꯭ꯔꯒꯦ
ꯀꯩꯇꯧꯕꯅꯤꯍꯦ ꯀꯔꯤ ꯃꯔꯝ ꯂꯩꯅꯅ ꯄꯄꯨꯄꯨ ꯌꯥꯕ꯭ꯔꯣ
ꯃꯗꯅ
ꯑꯥ
ꯀꯥꯏ ꯆꯠꯇꯣꯏꯅꯣ ꯉꯁꯤꯗꯤ ꯂꯩꯒꯗ꯭ꯔꯣ ꯆꯠꯂꯣꯍꯦ ꯐꯝꯃꯜꯂꯁꯨ ꯐꯠꯇꯕꯅꯤ
ꯏꯁꯁ ꯆꯠꯄ ꯍꯥꯏꯕꯁꯦ ꯂꯩꯌꯦ ꯑꯩ ꯀꯩꯝꯇꯊꯣꯛꯑꯣꯏ ꯍꯥꯏꯕ
ꯆꯠꯊꯣꯛꯑꯣ
ꯊꯅ ꯎ ꯎ ꯎꯝ ꯗꯔꯀꯥꯔ ꯂꯩꯇꯕ ꯍꯥꯏꯇꯥꯔꯦ ꯃꯔꯝ ꯂꯩꯔꯗꯤ ꯆꯠꯀꯅꯤꯕꯨ ꯂꯩꯇꯕꯅꯤꯅ ꯆꯠꯣꯏꯅ
ꯃꯔꯝ ꯌꯥꯝ ꯂꯩꯔꯝꯅꯤ ꯅꯪ ꯇꯟꯕꯒꯤ ꯑꯣꯏꯔꯝꯅꯤ
ꯏꯁ ꯋꯥꯔꯤꯗꯤꯦꯕꯕꯅ
ꯅꯪ ꯌꯥꯝ ꯇꯜꯜꯂꯤ ꯍꯥꯏ ꯅꯣꯏ ꯏꯃ ꯑꯩꯉꯣꯟꯗ ꯇꯥꯛꯔꯛꯑꯦ
ꯑꯁ ꯑꯁ ꯑꯁ
ꯈꯔ ꯁꯦꯟꯅꯕꯤꯌꯣ ꯃꯥꯁꯦ ꯌꯥꯗ꯭ꯔꯦꯅ ꯅꯍꯥꯟ ꯐꯣꯟ ꯇꯧꯔꯛꯄ
ꯃꯥꯅꯤꯀꯣ
ꯃꯥꯗꯅꯤ
ꯑꯦ ꯐꯒꯤꯗꯝꯇ
ꯐꯥꯒꯤ ꯅꯠꯇꯦꯍ ꯁꯦꯝꯕ ꯇꯧꯔꯛꯑꯦ
ꯀꯥꯅꯥꯗꯤ ꯍꯥꯏꯅꯦ
ꯅꯪꯅ ꯐꯥꯒꯤ ꯇꯥꯏꯞꯇ ꯍꯥꯏꯕꯤꯅꯤꯗꯅ ꯑꯗꯨꯗꯤ
ꯂꯩꯗꯅ
ꯀꯩꯖꯥꯡ ꯊꯣꯡꯕꯤꯦꯅꯣꯗꯤ
ꯑ ꯀꯣꯏ ꯃꯥ ꯊ ꯋꯥꯒꯅꯦ ꯑꯩ ꯊꯣꯡꯗꯦ
ꯅꯪꯁꯨ ꯊꯣꯡꯕ ꯇꯝꯃꯣ
ꯆꯥꯛ ꯊꯣꯡꯉꯝꯕꯅꯦ ꯑꯩꯅ ꯎ ꯍꯟꯖꯥꯡꯅꯤ ꯃꯣꯏ ꯊꯍꯧꯁꯦꯅꯅꯨꯡ ꯍꯥꯏꯣꯏꯅ ꯇꯧꯕꯥ
ꯍꯌꯦꯡ ꯍꯣꯏ ꯅꯣꯏ ꯃꯥ ꯅꯥꯔꯗꯤ ꯅꯪ
ꯁꯦꯋꯥꯖꯤ ꯅꯪ ꯂꯥꯛꯗ ꯁꯤꯗꯤ
ꯑꯩꯁꯨꯅꯔꯦꯗꯤ
ꯅꯥꯔꯦ ꯑꯩ ꯏꯇꯣꯝ ꯇꯥꯔꯦ
ꯑꯗꯨꯅꯦ ꯊꯣꯡꯕ ꯇꯝꯃꯨ
ꯊꯣꯡꯕꯗꯤ ꯍꯩ ꯌꯦ ꯑꯁ ꯉꯁꯤꯎꯝ ꯀꯔꯤ ꯏꯟꯁꯥꯡ ꯊꯣꯡꯗꯣꯏꯅꯣ ꯅꯠꯇꯦ ꯏꯟꯁꯥꯡ ꯊꯣꯡꯅꯕ ꯗꯣ ꯈꯪꯗꯕ ꯑꯗꯨꯩꯅꯦ ꯑꯗꯨꯒꯤ ꯑꯦ ꯊꯣꯡꯕꯤꯗ ꯋꯥꯅꯤ ꯑꯩꯁ ꯌꯥꯝ ꯈꯪꯉꯩ ꯇꯥꯏꯞꯇ ꯃꯥꯅꯤ
ꯌꯥꯝ ꯊꯕꯛ ꯍꯩꯕ ꯃꯤꯅꯤꯅꯦ ꯅꯪꯁꯦ ꯊꯕꯛ ꯐꯕ ꯃꯤꯅꯤꯅꯦ
ꯑꯣ ꯍꯥꯏꯇꯥꯔꯦ ꯅꯠꯇꯦꯗ ꯍꯥꯏꯗꯤ ꯎꯝ ꯎ ꯀꯅꯤ ꯎꯝ ꯉꯁꯤꯗꯣ ꯃꯣꯏ ꯕꯣꯜ ꯌꯦꯡꯕꯅꯤꯅꯀꯣ ꯉꯧ ꯊꯦꯡꯕ ꯑꯗꯨꯅ ꯑꯩꯅ ꯆꯥꯛꯇꯣꯨꯝ ꯑꯩꯗꯤ ꯕꯣ ꯌꯦꯡ ꯊꯕ ꯑꯗꯨꯅ ꯆꯥꯛ ꯊꯣꯡꯗꯣꯛꯄꯤꯔꯝꯕ ꯑꯗꯨꯒ ꯀꯩꯕ ꯎꯁꯣꯏ ꯍꯥꯏꯕ꯭ꯔꯥ ꯎ ꯋꯥꯗꯒ ꯍꯧꯕꯗꯣ ꯑꯗꯨ ꯑꯗꯨ ꯈꯣꯛꯄꯤ ꯑꯃꯅꯦ ꯀꯨꯀꯔ ꯀꯥꯄꯠꯅꯕ ꯁꯦꯕꯥꯎꯖꯅ ꯑꯗꯨ ꯊꯥꯡꯒꯠꯂꯝꯃꯒ ꯆꯠꯂꯤꯅꯦ
ꯊꯕꯥꯥꯏ ꯌꯥꯝ ꯐꯥꯏꯀꯣ
ꯑꯗꯨꯅꯦꯁꯤꯦꯁ ꯈꯂꯔ ꯀ
ꯂꯥꯞꯄꯣꯂꯥꯛꯅ ꯀꯔꯤꯗ
ꯂꯥꯛꯀꯅꯅꯨꯡ ꯂꯥꯛꯀꯅꯨ ꯍꯧꯖꯤꯛ ꯀꯥꯟꯗꯩ ꯕꯤꯖꯤ ꯑꯣꯏ
ꯕꯤꯖꯤ ꯑꯣꯏꯕ ꯃꯇꯥꯡꯗꯅꯦ ꯑꯩꯅ ꯂꯥꯛꯅꯤꯡꯉꯤꯁꯦ
ꯂꯔ ꯑ
ꯄꯨꯡ ꯃꯥꯄꯜ ꯇꯥꯔꯦ
ꯇꯔꯦ
ꯃꯇꯝꯁꯨ ꯌꯥꯝ ꯊꯨꯅ ꯆꯠꯂꯦ
ꯑꯗꯨꯅꯦ ꯑꯩꯗꯤ ꯂꯣꯏꯗ꯭ꯔꯤꯉ ꯑꯩꯁꯨ ꯉꯛꯑꯝꯃꯤꯅꯦ ꯁ꯭ꯋꯥꯏꯗ ꯁꯤ ꯁꯦꯝꯕꯁꯦ
ꯗ ꯐ
ꯑꯕꯨ ꯏꯠꯊ ꯏꯁꯤꯤꯟ ꯇꯧꯕꯗ
ꯄꯨꯟꯁꯤ ꯍꯥꯏꯗꯤ ꯏꯒꯅꯤ ꯆꯥꯒꯅꯤ ꯊꯕꯛ ꯇꯧꯒꯅꯤ ꯇꯨꯝꯒꯅꯤ ꯑꯃꯨꯛ ꯍꯧꯒꯠꯂꯛꯀꯅꯤ ꯃꯊꯤ ꯁꯥꯕ ꯑꯃꯇ ꯂꯩꯒꯅꯤ
ꯁꯤ ꯄꯨꯁꯤ ꯍꯥꯏꯁꯤꯅꯤ ꯀꯅ ꯅꯠꯇ꯭ꯔꯣ
ꯅꯥꯅꯤ ꯅꯅꯥꯅꯤ
ꯍ ꯂꯩ
ꯅꯠꯇꯦꯁꯨ ꯅꯠꯇꯦ ꯍꯣꯣꯏꯁꯨ ꯅ ꯅꯅꯤ ꯍꯟꯈꯤꯔꯣꯏꯗ꯭ꯔꯣ
ꯎꯝ ꯍꯔꯣꯏꯅ ꯉꯍꯥꯛ ꯂꯒꯅꯤ ꯀꯂꯔꯁꯦ ꯄꯤꯡꯗ ꯂꯩꯗꯕ ꯋꯥꯅꯤꯅ ꯄꯦꯔꯅꯦ
ꯀꯂꯔ ꯁꯥꯡꯉꯦꯔꯅ
ꯑꯣ ꯀꯩꯅ ꯇꯋꯥ
ꯄꯤꯡ ꯊꯤꯕ ꯁꯔꯨꯛꯇꯗꯤ ꯕꯥꯔꯇꯣꯟ ꯁꯦꯝꯕ ꯍꯧꯔꯣ
ꯑꯁ ꯃꯥꯅꯤꯔꯣ
ꯍꯣꯏ
ꯍꯝ
ꯁꯤꯗ ꯇꯥꯡꯁꯤ ꯅꯨꯃꯤꯠꯇ ꯄꯨꯡꯁꯤꯗ ꯑꯗꯨꯗꯥꯗ ꯍꯧꯔꯣ ꯁꯦꯝ ꯁꯥꯕ ꯍꯧꯕ ꯌꯥꯔꯅꯤ
ꯑꯗꯨ ꯑꯗꯨꯁꯨ ꯀꯂꯔ ꯗꯤꯖꯥꯏꯅꯤꯡ ꯂꯩꯅꯦ ꯍ ꯐ ꯇꯔ ꯑ ꯐꯔꯦ ꯉꯉꯣ ꯌꯥꯕꯦ ꯎꯐ ꯀꯔꯤ ꯃꯇꯧꯅꯦꯖꯤꯛ ꯎꯝ ꯑꯀ ꯑꯅꯦꯔ ꯇꯔ
ꯀꯩꯕ
ꯑꯉ
ꯀ꯭ꯔꯝ ꯈꯟ ꯆ ꯇꯣꯏꯅꯣ
ꯑ ꯎꯝ
ꯀꯨꯈꯤꯒꯦꯔꯣ ꯅꯍꯪ ꯂꯩꯕꯗꯨꯗ
ꯎꯝꯁꯤ ꯃꯥ ꯀꯩꯅꯣ ꯇꯣꯡꯉ ꯀ ꯇꯨꯁꯕꯣꯩꯅ
ꯇꯞꯅ ꯏꯪꯅ ꯒ꯭ꯌꯥꯟ ꯇꯥꯅ ꯇꯧꯋꫭ ꯁꯣꯏꯔꯗꯤ ꯑꯩꯉꯣꯟꯗ ꯃꯨꯛ ꯇꯥꯏꯅꯔꯛꯀꯅꯤ
ꯌꯥꯝ ꯈꯪꯉꯤꯀꫭ ꯃꯤꯗꯤ
ꯈꯪꯗ꯭ꯔꯥꯗꯤ ꯌꯥꯗꯕ
ꯑꯏ ꯀꯝꯄ꯭ꯌꯨꯇꯔꯁꯨ ꯃꯇꯥꯡ ꯃꯔꯝ ꯃꯇꯥꯡ ꯃꯇꯥꯡꯗꯀꯣ ꯁꯣꯛꯅꯤꯡꯕ ꯂꯩꯌꯦꯕ ꯑꯩꯗꯤ ꯌꯗꯦꯅ‌ꯦ
ꯅꯪꯅ ꯑꯄꯥꯝꯕꯗ ꯈꯛ ꯆꯠꯂꯣ ꯍꯥꯏꯔꯗꯤ ꯌꯥꯗꯦꯗꯅꯥ ꯃꯤꯁꯨꯅꯠꯇ‌ꯦ
ꯑꯗꫭꯏꯁꯨ ꯑꯩꯅꯥ ꯌꯗ‌ꯦ
ꯅꯪꯅ ꯁꯦꯝꯗꯣꯏꯅꯦ ꯃꯥꯅꯗꯤ ꯅꯪ ꯁꯦꯝꯕ ꯌꯥꯗꯦꯗꯅ
ꯅꫭꯏꯅ‌ꯦꯗꯨꯕꯨꯗꯤ ꯆꯨꯝꯃꯤꯅ‌ꯦꯍ‌ꯦ ꯎꯝ ꯆꯩꯩ ꯂꯥꯛꯑꯅꯤ‌ꯑꯗꯩꯗꯤ ꯅꯪ
ꯆꯩꯒ ꯄꯥꯝꯖꯔꯛꯇ꯭ꯔꯦ ꯑꯩ
ꯎꯝ